ꯑꯥ ꯆ° ꯅꯨꯡꯉꯥꯏꯔꯤꯕꫭ
ꯅꯨꯡꯉꯥꯏꯔꯤ ꯆꯥꯛ ꯏꯁꯤꯡ ꯆꯔꯕꫭ ꯑꯥ ꯆꯥꯛ ꯏꯁꯤꯡ ꯆꯔꯦ꯫
ꯀꯩ ꯃꯊꯦꯜ ꯆꯥꯔꯒꯦ꯫
ꯀꯥꯡꯁꯣꯏ ꯆꯥꯔꯦ ꯉꯁꯤꯗꯤ꯫
ꯎꯝ꯫ ꯑꯩꯗꯤ ꯀꯥꯡꯍꯧ
ꯀꯥꯡꯉꯧꯗ ꯁꯝꯖꯤꯟꯔ° ꯀꯥꯡꯉꯧꯗ꯫
ꯎꯝ ꯊꯨꯝꯌꯥꯛꯄꯤ ꯊꯛꯑꯒ ꯑꯂꯨꯒ꯫
ꯑꯣ ꯑꯗꯨꯁꯨ ꯌꯥꯏꯗ꯫
ꯎꯝ꯫
ꯀꯥꯡꯉꯧꯁꯨ ꯍꯧꯖꯤꯛꯇꯤ ꯁꯥꯒꯠꯂꯛꯑꯕꯅꯤꯅ꯫ ꯀꯥꯡꯉꯧ ꯆꯔꯒ ꯑꯗꯨꯝ ꯌꯥꯕꯁꯨ ꯌꯥꯎꯋꯤ꯫
ꯅꯨꯡꯉꯥꯏꯔꯤꯕꯣ ꯀꯔꯝ ꯀꯔꯝ ꯇꯧꯔꯤꯒꯦ ꯋꯥꯔꯤ ꯁꯥꯟꯅꯈꯤꯗꯕ ꯀꯨꯏꯔꯦ꯫
ꯑꯧ ꯋꯥꯔꯤ ꯁꯥꯟꯅꯗꯥꯕ ꯀꯨꯏꯔꯦ꯫
ꯎꯝ꯫
ꯋꯥꯔꯤꯁꯦ ꯍꯦꯛ ꯀꯩꯅꯣ ꯍꯦꯛ ꯂꯣꯏꯈꯤꯕ ꯍꯥꯏꯕꯗꯤ ꯍꯦꯛ ꯃꯤꯁꯦ ꯊꯕꯛꯄꯨ ꯍꯦꯛ ꯂꯩꯅ
ꯄꯨꯂꯝꯕꯗꯣ ꯎꯝ
ꯍꯦꯛꯇ ꯁꯪꯗꯦꯅꯦ ꯑꯝꯕꯗꯣ ꯍꯦꯛ ꯂꯣꯏꯒꯔꯗꯤ ꯋꯥꯔꯤ ꯁꯥꯟꯅꯕ ꯐꯪ ꯗꯦ ꯐꯪꯗꯦ ꯑꯗꯨꯅ ꯑꯁ ꯈꯪꯗꯦꯗ ꯊꯕꯛꯁꯦ ꯑꯃ ꯑꯃꯗ ꯎꯝ ꯄꯨꯟꯁꯤꯔꯣꯜ ꯍꯥꯢꯁꯤ ꯃꯊꯪ ꯃꯊꯪ ꯃꯊꯪ ꯑꯗꯨꯝ ꯂꯥꯛꯑꯦ ꯗꯨꯅꯤ
ꯃꯥꯅꯦ ꯀꯩ ꯍ°ꯟꯖꯥꯡ ꯍꯥꯕ ꯅꯣꯏꯒꯤꯗꯣ ꯑꯩ ꯀꯥꯎꯒ꯭ꯔꯦ ꯑꯃꯨꯛꯀ ꯍꯥꯏꯔꯛꯑꯣ
ꯍꯥ ꯈꯥꯃꯦꯟꯁꯤꯟ ꯀꯥꯡꯁꯣꯏ ꯊꯣꯡꯉꯦ
ꯎꯝ ꯀꯅꯥꯅ ꯊꯣꯡꯉꯤꯅꯣ
ꯍꯥ ꯑꯩꯅ
ꯎꯝ ꯀꯔꯤꯒ ꯆꯥꯏ ꯀꯥꯡꯍꯧ ꯉꯧꯕ꯭ꯔꯣ ꯉꯥ ꯉꯧꯕ꯭ꯔꯣ
ꯀꯥꯡꯉꯧ ꯑꯝ ꯇꯧꯔꯦ ꯑ ꯀꯥꯡꯁꯣꯏ ꯗꯨꯝꯃꯒ ꯇꯧꯁꯜꯂꯦ
ꯎꯝ
ꯀꯥꯡꯉꯧ ꯖꯤꯅꯥ ꯀꯩ ꯀꯩ ꯉꯧꯔꯤꯅꯣ ꯑꯥ ꯗꯦꯂꯦꯟꯗ꯭ꯔꯤꯅꯦ ꯑꯂꯨꯒ ꯈꯥꯖꯤꯡꯒ ꯑꯃ ꯉꯧꯔꯦ ꯈꯥꯃꯦꯟꯁꯤꯟ ꯀꯥꯡꯁꯣꯏ ꯑꯃ ꯊꯣꯡꯖꯤꯜꯂꯦ
ꯍꯥꯎꯅꯤꯌꯦ ꯕꯦꯂꯦꯟꯗ꯭ꯔꯤ ꯉꯥꯜꯂꯒ ꯕꯗꯨꯝ ꯆꯥꯅꯤꯡꯉꯦ
ꯑꯦꯁ ꯚꯦꯂꯦꯟꯗ꯭ꯔꯤꯖꯦ ꯑꯩꯗꯤ ꯉꯥꯜꯂ ꯆꯥꯕ ꯀꯌꯥ ꯏꯌꯩ ꯌꯩꯅꯗꯦ ꯑꯗꯨꯅ ꯉꯧꯕꯅ ꯈꯔ ꯍꯥꯎꯋꯦꯅ
ꯑꯩꯗꯤ ꯉꯂꯥ ꯆꯥꯕꯗꯨꯅ ꯍꯦꯟꯅ ꯄꯥꯝꯃꯦ
ꯑꯣ ꯚꯦꯂꯦꯗ꯭ꯔꯤꯖꯦ ꯊꯧꯗꯥ ꯎꯝ
ꯀꯥꯡꯁꯣꯏ ꯊꯣꯡꯉꯤꯉꯣ ꯃꯤꯗꯤ
ꯀꯥꯡ ꯁꯣꯏ ꯀꯃꯥꯏ ꯆꯥꯖꯥꯠꯅꯣ ꯑꯁ ꯑꯩꯗꯤ ꯚꯦꯂꯦꯟꯗ꯭ꯔꯤꯖꯦ ꯉꯧꯕ ꯅꯠꯇꯗꯤ ꯑꯇꯣꯞꯄꯗꯤ ꯆꯥꯕ ꯀꯌꯥ ꯍꯩꯅꯗꯦ
ꯑꯩꯈꯣꯏ ꯃꯥ ꯍꯣꯏꯗꯤ ꯀꯥꯡꯍꯧ ꯌꯥꯝ ꯄꯥꯝꯃꯦ
ꯄꯥꯝ ꯑꯣ ꯂꯐꯣꯏꯅꯤ ꯉꯥꯟꯕ ꯄꯥꯝꯕ ꯑꯣ ꯑꯗꯨꯗꯤ ꯅꯣꯏ ꯏꯃꯥꯒ ꯒ ꯑꯩꯒ ꯃꯥꯟꯅꯔꯦꯅꯦ ꯑꯗꯨꯒ ꯑꯩꯈꯣꯏ ꯏꯃꯥꯒ ꯅꯪꯒ ꯃꯥꯟꯅꯔꯦ ꯉꯥꯟꯅ ꯆꯥꯏ ꯃꯣꯢꯖꯨ ꯌꯥꯝ ꯀꯥꯟꯅꯩ ꯍꯥꯢꯌꯦ ꯀꯥꯟꯅꯩꯌꯦ ꯈꯪꯗꯦ ꯀꯩ ꯀꯩꯗ ꯀꯥꯟꯅꯩꯩꯅꯣ ꯑꯗꯨꯗꯤ ꯀꯥꯎꯔꯦ ꯈꯪꯗꯦ ꯎꯝ ꯃꯥꯢꯗ ꯇꯩꯕꯗꯖꯨ ꯌꯥꯝ ꯐꯕꯅꯤ ꯁꯝꯗꯒꯖꯦ ꯑꯩ ꯁꯝꯗ ꯎꯝ ꯑꯣ ꯑꯣ ꯑꯗꯨꯗꯤ ꯐꯩꯅꯦ ꯆꯥꯕꯗꯨꯅ ꯍꯦꯟꯅ ꯑꯃꯨꯛꯍꯦꯟꯅ ꯐꯔꯝꯃꯅꯤ ꯑꯗꯨꯗꯤ
ꯎꯝ ꯒ꯭ꯔꯥꯏꯟꯗꯔꯗ ꯇꯛꯈꯥꯏꯔꯦꯗꯅ
ꯃꯅꯥ ꯎꯡ
ꯑꯗꯨꯒꯤ ꯃꯥꯒꯤ ꯑꯥ ꯀꯩꯅꯣꯗꯣ ꯁꯨꯝꯇꯣꯛꯑꯒ ꯇꯩꯕ
ꯎꯝ ꯑꯣ ꯑꯅꯥꯥꯡꯕꯗꯣ
ꯍꯣꯏ
ꯑꯥ ꯑꯗꯨꯕꯨꯗꯤ ꯐꯔꯝꯗꯧ ꯃꯥꯜꯂꯤ ꯑꯅꯥꯡꯕꯩ ꯁꯔꯨꯛꯁꯤ ꯇꯩꯕꯗ ꯑꯩꯈꯣꯏꯒꯤ ꯁꯝ ꯁꯝꯖꯤꯗ ꯑꯩꯈꯣꯏꯒꯤ ꯀꯩ ꯍꯥꯢꯅꯤ ꯑꯥ ꯆꯤꯡꯍꯤꯖꯦ ꯏꯃꯥꯅꯗꯤ ꯑꯃꯨ ꯃꯨꯛ ꯂꯨ ꯍꯥꯢꯕꯅꯤ ꯀꯩꯅꯣ ꯂꯩꯕ ꯅꯨꯃꯤꯠꯇ ꯊꯕꯛ ꯏꯪꯈꯥꯡ ꯆꯠꯇꯕ ꯅꯨꯃꯤꯠꯇ
ꯎꯝ
ꯑꯗꯨ ꯍꯦꯛꯇ ꯉꯝꯗꯦꯅꯦ
ꯑꯩꯗꯤꯅꯦ ꯁꯝꯖꯦ ꯖꯣꯇꯣꯟ ꯇꯧꯗ꯭ꯔꯦꯕ ꯄꯥꯛꯅ ꯑꯗꯨꯅ ꯁꯝꯖꯦ ꯌꯥꯝꯅ ꯌꯥꯎꯗ꯭ꯔꯦ
ꯍꯥꯎꯗꯤꯔꯕ ꯑꯩꯁꯨꯅꯦ ꯌꯥꯎꯗ꯭ꯔꯦ ꯍꯧꯖꯤꯛ ꯃꯇꯝꯁꯤꯗꯤ ꯁꯝꯁꯦ ꯑꯔꯣꯏꯕꯤꯅꯤꯗ ꯌꯥꯎꯕꯨ ꯌꯥꯎꯁꯜꯂꯛꯇꯔꯦ ꯍꯌꯦꯡꯋꯥꯏ ꯆꯍꯤ ꯈꯔ ꯂꯩꯔꯗꯤ ꯀꯃꯥꯏꯅ ꯇꯧꯗꯣꯏꯅꯣ ꯈꯪꯗꯦ ꯑꯩꯈꯣꯏꯁꯦ ꯑꯝꯇ ꯌꯥꯎꯗ꯭ꯔꯕ ꯅꯣꯛꯅꯤꯡꯉꯦ ꯎꯝ ꯁꯝꯒ ꯌꯥꯎꯗꯅ ꯂꯥꯛꯑꯗꯤ ꯅꯨꯄꯤ ꯑꯩꯈꯣꯏꯅ ꯑ ꯂꯨꯀꯣꯛꯄꯤ ꯑꯣꯟꯒꯤꯕ ꯎꯝ ꯅꯨꯄꯥ ꯃꯣꯏꯅ ꯌꯦꯡ ꯉꯝꯃꯣꯏꯗꯕꯁꯤꯗꯤ
ꯎꯝ
ꯈꯪꯗ꯭ꯔꯦꯗ ꯃꯇꯝ ꯂꯩ ꯅꯨꯄꯥ ꯁꯤꯡꯁꯤꯗꯤꯅꯦ
ꯃꯁꯝꯁꯦ ꯁꯥꯡꯉꯝꯃꯕ ꯅꯨꯄꯤꯁꯤꯡꯁꯤꯅꯅꯦ ꯁꯝꯁꯦ ꯇꯦꯜꯂꯝꯃꯕ
ꯍꯥꯎ
ꯅꯣꯛꯅꯤꯡꯅꯤꯀꯣ
ꯑꯗꯨ ꯑꯗꯨꯗꯤ ꯌꯥꯝ ꯅꯣꯛꯅꯤꯡꯅꯤ ꯃꯣꯏꯅ ꯑ ꯐꯖꯗꯣꯏ ꯖꯥꯠꯅꯤ ꯑꯗꯨꯒꯗꯤ
ꯎꯝ
ꯀꯦꯝ ꯈꯜꯂꯣꯏꯗꯣꯏꯅꯦ ꯑꯗꯣ ꯑ
ꯆꯠꯅꯕꯤꯅꯤꯅ
ꯆꯠꯅꯕꯤ ꯑꯃ ꯑꯣꯏꯔꯝꯃꯒꯗꯤ ꯀꯩꯁꯨꯝꯗꯤ ꯈꯠꯅꯔꯣꯏꯗꯕ ꯑꯗꯨꯖꯨ ꯅꯨꯄꯤꯗꯤ ꯁꯝꯖꯦ ꯁꯝꯂꯥꯡꯁꯦ ꯐꯖꯅ ꯊꯝꯗ꯭ꯔꯦ ꯍꯣ ꯅꯨꯄꯤ ꯑꯣꯏꯕꯤ ꯑꯩꯈꯣꯏꯒꯤꯗꯤ ꯂꯩꯇꯦꯡꯅꯦ ꯑꯗꯨꯕꯨꯗꯤ ꯁꯝꯂꯥꯡꯖꯤꯅ
ꯎꯝ ꯊꯥꯏꯅꯗꯤ ꯏ ꯑꯩꯈꯣꯏ ꯑꯍꯟꯈꯩꯅ ꯆꯦꯡꯍꯤ ꯆꯐꯨ ꯅꯥꯔ ꯊꯝꯃꯝꯃꯦ ꯑꯩꯈꯣꯏꯒꯤꯁꯨ ꯑꯗꯨꯝ ꯆꯦꯡꯍꯤ ꯂꯨꯖꯔꯝꯃꯦ ꯑꯗꯨꯒ ꯎꯇꯤꯒ ꯍꯥꯏꯕꯗꯣ ꯈꯪꯕ꯭ꯔꯥ ꯎꯠꯇꯒꯤ ꯆꯨꯝꯕꯗꯣ
ꯑꯧ
ꯎꯝ ꯑꯗꯣ ꯑꯩꯈꯣꯏ ꯑꯍꯟꯈꯩꯅꯒ ꯎꯠꯇꯤꯗꯣ ꯂꯧꯔꯦꯕ ꯅꯥꯡ ꯅꯥꯡ ꯂꯥꯛꯑꯦ ꯈꯔ ꯉꯥꯡꯂꯞ ꯇꯧꯔꯒ
ꯑ
ꯐꯤꯒ ꯁꯨꯕ ꯌꯥꯏꯌꯦ ꯐꯤ ꯑꯉꯧꯕ ꯁꯨꯕꯗ ꯑꯥ ꯃꯆꯨ ꯊꯣꯛꯏ ꯀꯥꯏꯅ ꯁꯨꯏꯌꯦ ꯑꯩꯈꯣꯏ ꯑꯩꯅ ꯌꯥꯝ ꯄꯤꯛꯏꯉꯩꯗꯅꯦ
ꯎꯝ
ꯑꯗꯨꯃꯥꯏꯅ ꯎꯠꯇꯒꯤ ꯂꯧꯔꯒ ꯎꯠꯇꯤ ꯆꯨꯝꯃꯦ ꯑꯗꯨꯒ ꯐꯤ ꯁꯨꯔꯤꯕ
ꯑꯣ ꯑꯗꯨꯗꯤ ꯑꯗꯨꯗꯤ ꯑꯩꯈꯣꯏꯒꯤ ꯑꯩꯈꯣꯏꯅ ꯊꯥꯏꯅ ꯃꯇꯝꯗ ꯍꯧꯖꯤꯛꯅ ꯀꯩꯅꯣ ꯑꯣꯏꯅ ꯁꯤꯖꯤꯟꯅꯔꯦ ꯑꯗꯣ ꯃꯇꯝ ꯑꯝꯗꯗꯤ ꯑꯁ ꯀꯩꯅꯣꯒꯤ ꯃꯍꯨꯠꯇꯣ ꯎꯠꯅ ꯇꯧꯔꯒ ꯎꯠꯇꯤꯗ ꯁꯣꯗꯥꯒꯤ ꯃꯍꯨꯠ ꯑꯗꯨ ꯑꯣꯏꯅ ꯍꯥꯞꯄꯝꯃꯦꯅ
ꯍꯧꯖꯤꯛꯀꯤ ꯃꯍꯤꯗꯣ ꯑꯗꯨꯗꯨꯅꯦꯕ ꯍꯥꯞꯄꯤꯁꯦ ꯑꯗꯨꯁꯨ ꯎꯝ ꯊꯧꯑꯣꯡꯗꯣ ꯐꯖꯅ
ꯊꯧꯑꯣꯡꯗꯣ ꯐꯖꯅ ꯈꯪꯗ꯭ꯔꯦ
ꯃꯍꯤꯗꯣ ꯐꯖꯅ ꯇꯥꯔꯛꯑꯣꯏꯕ ꯑꯩꯗꯤ ꯐꯖꯅ ꯈꯪꯍꯧꯔꯦ ꯑꯗꯨ ꯑꯉꯥꯡ ꯑꯣꯏꯔꯤ
ꯀꯃꯥꯏꯟ ꯇꯧꯒꯤꯒꯦ ꯑꯝꯇ ꯍꯥꯏꯔꯛꯑꯣꯗꯅ
ꯎꯝ ꯃꯨꯛ ꯍꯥꯏꯇꯥꯔꯦ ꯈꯔꯟ ꯂꯟꯕꯗꯤ ꯅꯠꯇꯦ ꯁꯣꯏꯔꯦ ꯄꯨꯡꯕꯗꯣ ꯑꯗꯨꯗꯩꯗꯅꯦ ꯐꯖꯅ ꯀꯤꯠ ꯀꯤꯠ ꯅꯝꯖꯜꯂꯦꯕ ꯑꯩꯈꯣꯏꯒꯤ ꯆꯔꯨꯒꯤ ꯎꯠꯇꯣ
ꯎꯝ
ꯑꯗꯨꯗꯣ ꯑꯗꯒꯤ ꯍꯋꯥꯏꯒꯨꯝꯕ ꯍꯋꯥꯏ ꯍꯋꯥꯏ ꯊꯔꯥꯛꯀꯨꯝꯕꯒꯤ ꯄꯥꯝꯕꯤ ꯃꯩ ꯊꯥꯒꯤꯕꯒꯤꯗꯣ ꯑꯗꯨꯒꯨꯝꯕꯗꯣ ꯀꯤꯠ ꯀꯤꯠ ꯅꯝ ꯖꯜꯂꯦ ꯌꯥꯝ ꯀꯟꯅ ꯉꯝꯕ ꯆꯥꯡꯗ
ꯎꯝ
ꯃꯌꯥꯏ ꯊꯪꯕ ꯁꯔꯨꯛꯇꯣ
ꯃꯌꯥꯏ ꯊꯪꯕ ꯁꯔꯨꯛꯇꯣ ꯎꯝ ꯈꯤꯛꯇꯪ ꯄꯤꯛꯊꯍꯜꯂꯦꯕꯀꯣ ꯎꯝ
ꯑꯗꯨꯒ ꯎꯝ ꯆꯩ ꯑꯅꯤ ꯐꯩꯔꯦ
ꯆꯩ ꯑꯅꯤ ꯐꯩꯔꯦ ꯎꯝ ꯃꯈꯥꯗ ꯎꯝ
ꯊꯨꯝꯃꯣꯛꯇꯨꯗꯒꯤ ꯍꯦꯟꯅ ꯆꯥꯎ
ꯊꯨꯃꯣꯛꯇꯨꯗꯒꯤ ꯍꯦꯟꯅ ꯆꯥꯎꯕ ꯎꯝ
ꯇꯨꯛꯂꯦ
ꯑꯥ
ꯑꯗꯨꯒ ꯏꯁꯤꯡꯖꯦ ꯄꯥ ꯇꯤꯟ ꯑꯍꯨꯝ ꯃꯔꯤ ꯍꯩꯗꯣꯏꯅꯦꯕ ꯇꯞꯅ ꯇꯞꯅ
ꯎꯝ
ꯎꯠꯇꯣ ꯇꯝ ꯇꯞꯅ ꯆꯣꯠꯊꯔꯛꯑꯒ
ꯆꯣꯠꯊꯔꯛꯑꯒ
ꯑꯗꯨꯒ ꯃꯍꯤꯗꯣ ꯇꯝ ꯇꯞ ꯍꯥꯏꯔꯛꯇꯣꯏꯕ ꯗ꯭ꯔꯣꯞ ꯗ꯭ꯔꯣꯞ
ꯑꯣ ꯑꯗꯨꯗꯤ ꯑꯐꯕ ꯑꯝꯅꯤꯅꯦ ꯑꯗꯨꯖꯨ ꯃꯈꯜ ꯑꯩꯈꯣꯏꯒꯤ ꯑꯩꯈꯣꯏꯅ ꯈꯟꯕꯗꯗꯤꯅꯦ ꯎꯠꯀꯤ ꯃꯆꯨꯝꯒ ꯇꯥꯔꯛꯇꯧ ꯇꯧꯅꯤꯡꯗ꯭ꯔꯥ ꯑꯥ
ꯇꯥꯔꯛꯇꯦ
ꯑꯣ ꯈꯨꯠꯁꯦꯝꯒꯤ ꯌꯥꯎꯗꯕ ꯃꯍꯧꯁꯥꯒꯤ ꯄ꯭ꯔꯦꯛ ꯀꯤꯇꯤꯒꯤ ꯈꯨꯠꯁꯦꯝꯗ ꯇꯧꯔꯒ ꯑꯩꯈꯣꯏꯁꯨ ꯁꯤꯖꯤꯟꯅꯕ ꯌꯥꯕꯖꯥꯠꯅꯤꯅꯦ
ꯌꯥꯏꯌꯦ ꯊꯥꯏꯅꯒꯤ ꯑꯣꯏꯕꯀꯣ ꯊꯥꯏꯅꯒꯤ ꯑꯣꯏꯕ ꯃꯑꯣꯡꯗꯨꯗ ꯁꯤꯖꯤꯟꯅꯔꯒ ꯑꯗꯨꯝ ꯌꯥꯕꯖꯥꯠꯅꯤ
ꯑꯝ ꯑꯗꯨꯝ ꯑꯐꯕ ꯄꯥꯎꯇꯥꯛꯅꯦꯅꯦ ꯌꯥꯝ ꯌꯥꯝ ꯃꯤꯑꯣꯏꯕꯒꯤ ꯇꯥ ꯃꯇꯝ ꯑꯝꯗ ꯂꯩꯔꯝꯃꯤꯕ ꯃꯑꯣꯡ ꯂꯩꯔꯤꯕ ꯀꯩꯅꯣꯖꯦ ꯑꯗꯨꯝ ꯂꯣꯏꯅ ꯍꯤꯡꯅꯔꯝꯃꯤꯖꯦ ꯑꯗꯨꯝ ꯍꯧꯖꯤꯛꯁꯨ ꯑꯗꯨꯝ ꯇꯧꯕ ꯑꯗꯨꯝ ꯌꯥꯕꯖꯥꯠꯅꯤ ꯑꯗꯨꯝ ꯇꯧꯒꯦ ꯍꯥꯏꯔꯗꯤ
ꯇꯟꯅꯔꯛꯄꯖꯥꯠꯅꯤꯗ‌ ꯃꯤꯖꯤꯡꯖꯦ
ꯇꯟꯅꯔꯛꯄꯖꯥꯅꯤꯗ ꯃꯤꯁꯤꯡꯁꯦ ꯑꯗꯨꯅꯁꯨ ꯎꯝ ꯑꯁꯦꯡꯕꯅ ꯍꯦꯟꯅ ꯄꯥꯝꯃꯦꯅꯦ ꯍꯧꯖꯤꯛꯇꯤ
ꯎꯝ ꯏꯆꯦꯗꯤ ꯄꯨꯡ ꯀꯌꯥꯗ
ꯏꯆꯦꯗꯤ ꯄꯨꯡ ꯀꯌꯥꯗ ꯇꯨꯝꯗꯣꯏꯅꯣ ꯑꯥ ꯍꯧꯖꯤꯛꯁꯦ ꯃꯥꯄꯟ ꯃꯈꯩ ꯇꯥꯔꯦ
ꯎꯝ
ꯉꯥꯍꯥꯛ ꯂꯩꯔꯗꯤ ꯇꯨꯝꯃꯅꯤ
ꯎꯝ
ꯏꯅꯥꯎꯗꯤ ꯄꯨꯡ ꯀꯌꯥꯗ ꯇꯨꯝꯗꯣꯏꯅꯣ ꯉꯁꯤꯗꯤ
ꯑꯩ ꯍꯨꯖꯤꯛꯀꯥꯟꯁꯦ ꯇꯨꯝꯕꯁꯤꯁꯨ ꯈꯔ
ꯇꯨꯝꯕꯁꯦ ꯈꯔ ꯌꯥꯔꯛꯇꯦꯕꯀꯣ ꯎꯝ
ꯎꯝ
ꯎꯝ
ꯇꯨꯝꯕ ꯌꯥꯗꯧ ꯃꯥꯟꯗꯦ
ꯄꯥꯛ ꯇꯨꯝꯕ ꯌꯥꯗꯧ ꯃꯥꯟꯗꯦ ꯑꯣ ꯑꯗꯨꯗꯤ ꯇꯨꯝꯕꯗꯤ ꯅꯨꯡꯗꯥꯡ ꯌꯥꯗꯕꯁꯤꯗꯤ ꯃꯑꯣꯡ ꯀꯃꯥꯏꯅ ꯇꯧ ꯋꯥꯏꯑꯦꯗꯨꯅꯤ ꯃꯤꯑꯣꯏꯕꯁꯦ ꯅꯨꯡꯗꯥꯡ ꯇꯨꯝ ꯌꯥꯔꯛꯇꯕꯁꯤꯗꯤ ꯌꯥꯝꯅ ꯋꯥꯕ ꯊꯕꯛ ꯑꯃꯗꯤꯝ ꯑꯣꯏ
ꯊꯤꯅ ꯋꯥꯈ꯭ꯔꯖꯥꯠꯅꯤꯀꯣ ꯇꯨꯝꯕ ꯌꯥꯗꯕꯁꯦ
ꯂꯥꯏꯅꯥ ꯃꯈꯜ ꯃꯈꯜ ꯂꯩ ꯒꯁꯨ ꯍꯥꯏꯅꯩ ꯑꯗꯨ ꯑꯣ ꯑꯗꯨꯗꯤ ꯀ ꯑꯣ ꯍꯧꯖꯤꯛ ꯃꯇꯝꯗ ꯑꯗꯨꯁꯨ ꯍꯥꯏꯕ ꯑꯔꯦꯞꯄꯗꯤ ꯂꯩꯇꯦ
ꯎꯝ
ꯅꯨꯡꯗꯥꯡꯕꯨ ꯌꯧꯁꯤꯜꯂꯛꯑꯗꯤ ꯄꯣꯊꯥꯕ ꯃꯇꯝꯅꯤꯅ ꯍꯥꯏꯅꯔꯤꯟ
ꯊꯔꯥꯏ ꯀꯣꯄꯤ ꯈꯪꯕ ꯅꯠꯇ꯭ꯔ ꯆꯦ ꯅꯪ
ꯊꯔꯥꯏ ꯀꯣꯄꯤ ꯍꯥꯏꯁꯦ ꯂꯣꯟꯖꯩ ꯏꯃꯥ ꯍꯣꯏꯅ ꯑꯣ ꯐꯖꯅ ꯃꯁꯛꯁꯦꯕꯨꯗꯤ ꯃꯨꯟꯅ ꯈꯪꯗꯦ ꯃꯃꯤꯡꯁꯤꯕꯨꯗꯤ ꯌꯥꯝꯅ ꯇꯣꯟ ꯇꯥꯒꯔꯦ ꯇꯥꯔꯕꯔ ꯑꯥ ꯆꯥꯔꯕꯥ ꯍꯪꯒꯦ ꯇꯧꯟ ꯆꯥꯗ꯭ꯔꯤ ꯊꯔꯣꯏ ꯀꯣꯄꯤꯁꯤꯗꯤ ꯃꯃꯤꯡꯇ ꯇꯥꯗꯉꯥꯏ ꯏꯃꯥꯅ ꯇꯣꯏꯅꯈꯤ ꯍꯥꯏꯒꯟꯕꯅꯤꯅ ꯃꯃꯤꯡꯗꯤ ꯇꯥꯔꯦ ꯑꯗꯨꯒ ꯃꯁꯛꯀ ꯄꯣꯠꯇꯣ ꯀ ꯀꯃꯥꯏꯅ ꯇꯧꯒꯦꯗꯤ ꯈꯪꯗꯦ
ꯑꯉꯥꯡ ꯑꯣꯏꯀꯥꯟꯗ ꯌꯥꯝ ꯆꯥꯔꯛꯑꯦ
ꯎꯝ
ꯍꯧꯖꯤꯛꯇꯤ ꯄꯥꯛꯁꯨ ꯐꯪꯗ꯭ꯔꯕ ꯃꯥꯜꯂꯦ
ꯉꯥ ꯐꯥꯕ ꯆꯠꯄꯗ‌ꯣ ꯌꯥꯝ ꯌꯥꯎꯔꯛꯇ꯭ꯔ‌ꯦꯕ ꯑ‌ꯣ
ꯀꯃꯥꯏꯅ ꯇꯧꯒꯦ ꯁꯤ ꯑꯩꯒꯤ ꯄꯣꯠ ꯍꯥꯏꯁꯦ ꯊꯔꯣꯏ ꯀꯣꯛꯄꯤ ꯍꯥꯏꯁꯦ
ꯊꯥꯔꯥꯏ
ꯊꯔꯥꯏ ꯀ‌ꯣꯛꯄꯤ ꯀꯧꯋ‌ꯦ ꯑ‌ꯣ ꯊꯔꯥꯏ ꯀ‌ꯣꯛꯄꯤ ꯍꯥꯏꯕ ꯊꯔꯣꯏ ꯀꯣꯛꯄꯤ ꯍꯥꯏꯕ ꯅꯠꯇꯦꯕ
ꯅꯠꯇꯦ ꯅꯠꯇꯦ
ꯊꯔꯥꯏ ꯀꯣꯛꯄꯤ ꯍꯥꯏꯁꯦ ꯑꯩꯈꯣꯏꯒꯤ ꯊꯔꯣꯏꯒꯤ ꯏꯁꯇꯥꯏꯜ ꯑꯣꯏꯗꯣꯏꯔꯥ ꯑ ꯍꯥꯏꯗꯤ ꯃꯑꯣꯡ ꯑꯣꯏꯗꯣꯏꯔꯥ
ꯑ ꯀꯃꯥꯏ ꯍꯥꯏꯗꯣꯏꯅꯣ ꯃꯈꯣꯡ ꯌꯥꯝ ꯃꯈꯣꯡꯗꯤ ꯃꯆꯥ ꯃꯆꯥ ꯌꯥꯝ ꯄꯥꯜꯂꯦ
ꯌꯥꯝ ꯄꯥꯜꯂ‌ꯦ ꯑꯥ
ꯑꯗꯨꯒ ꯃꯁꯥ ꯄꯥꯜꯂꯦ
ꯎꯝ ꯎꯝ
ꯑꯗꯨꯒ ꯃꯁꯥꯗꯣ ꯊꯨꯗꯦꯛꯑꯒ ꯃ‌ ꯃꯀꯣꯛꯇꯣ ꯊꯨꯗꯦꯛꯑꯒ
ꯆꯥꯕ ꯊꯥꯏꯅ ꯊꯨꯝ ꯃꯣꯔꯣꯛ ꯊꯥꯛꯑꯒ ꯉꯧꯕ ꯃꯣꯔꯣꯛꯇꯤ ꯊꯥꯛꯇ ꯃꯥꯜꯂꯦꯍ‌ꯦ ꯊꯨꯝ ꯈꯛꯇꯪ ꯊꯥꯛꯑꯒ
ꯎꯝ
ꯃꯈꯣꯡꯗꯣ ꯊꯨꯗꯦꯛꯇꯣꯏꯅꯦ
ꯃꯥ